ꯇꯥꯔꯕ꯭ꯔꯥ
ꯇꯥꯔꯦ ꯇꯥꯔꯦ
ꯐꯣꯟꯗꯣ ꯑꯩꯅ ꯀꯩꯅꯣ ꯇꯧꯕ ꯑꯩꯅ ꯆꯠꯂꯨꯕ ꯑꯣꯏꯔꯝꯃꯅꯤ
ꯀꯩ ꯀꯩꯕ
ꯑꯩꯅ ꯐꯣꯟ ꯇꯧꯕ ꯇꯠꯂꯤꯗꯣ ꯑꯩꯅ ꯅꯝꯁꯟꯂꯨꯕ ꯑꯣꯏꯔꯝꯃꯅꯤꯕ ꯑꯩꯅ ꯅꯝꯁꯟꯂꯨꯕ
ꯍꯣꯏ ꯉꯥꯏꯈꯣꯀꯣ ꯉꯥꯏꯈꯣꯀꯣ ꯄꯥꯏꯌꯨ ꯀꯣ
ꯄꯥꯏꯒꯦ ꯍꯜꯂꯣ ꯇꯥꯕ꯭ꯔꯥ
ꯇꯥꯕ꯭ꯔꯣ
ꯑꯣ ꯇꯥꯏ ꯇꯥꯏ ꯇꯥꯏ
ꯆꯥꯛ ꯆꯥꯔꯕꯣ
ꯆꯥꯔꯤ ꯃꯃꯨꯡꯗ ꯍꯤꯞꯄꯦ ꯅꯪꯗꯤ ꯀꯩꯗꯧꯔꯤꯒꯦ
ꯆꯥꯛ ꯆꯥꯥꯔꯕꯣ
ꯆꯥꯔꯦ ꯑꯦ ꯆꯥꯔꯦ ꯀꯩ ꯏꯟꯖꯥꯡ ꯆꯥꯒꯦ
ꯏꯁ ꯈꯪꯗꯦꯗ ꯌꯥꯝ ꯁꯥꯏ ꯑꯣ ꯏꯟꯖꯥꯡꯁꯦ ꯑꯩ ꯑꯥ ꯏꯟꯖꯥꯡꯁꯦ ꯁꯁ ꯎꯝ ꯀꯩꯅꯣ ꯑꯥ ꯀꯥꯡꯇꯛ ꯀꯥꯡꯇꯛ ꯆꯥꯏꯌꯦ ꯀꯥꯡꯁꯣꯏꯗꯣ
ꯍꯥꯎꯕꯅꯦ ꯍꯥꯎꯕꯅꯦ ꯍꯥꯎꯕꯅꯦ ꯍꯥꯎꯕꯅꯦ ꯑꯗꯨ ꯀꯃꯥꯏ ꯊꯣꯡꯒꯦ
ꯑꯗꯣ ꯀꯥ ꯍꯌꯦꯡ ꯀꯩꯅꯣ ꯇꯧꯕ ꯆꯠꯂꯣꯏꯗ꯭ꯔꯣ ꯍꯥꯏꯗꯤ ꯀꯣꯏꯕ ꯆꯠꯂꯣꯏꯗ꯭ꯔꯣ
ꯀꯣꯏꯕꯗꯤ ꯆꯠꯀꯅꯤꯌꯦ ꯑꯩꯈꯣꯏ ꯗꯥꯅꯦ ꯑꯗꯒꯤ ꯏꯅꯝꯃꯍꯣꯏ ꯇꯧꯔꯒꯅꯦ ꯑꯩꯈꯣꯏ ꯗꯥ ꯏꯅꯝꯃ ꯃꯣꯏ ꯇꯧꯔ ꯕꯣꯔꯥ ꯆꯥꯕ ꯆꯥꯛꯀꯅꯤꯌꯦ ꯅꯪꯗꯤ ꯆꯠꯂꯣꯏꯗ꯭ꯔꯣ
ꯑ
ꯑꯩꯈꯣꯏꯗ ꯍꯣꯏ ꯃꯣꯏ ꯇꯧꯔꯒ ꯄꯨꯜꯂꯞ ꯆꯠꯀꯅꯤꯕ ꯀꯣꯏꯕ ꯑꯣꯏꯅ ꯈꯪꯕ꯭ꯔꯥ ꯑꯗꯨꯗ ꯇꯧꯅꯤꯕ
ꯑꯩꯁꯦ ꯀꯩꯅꯣ ꯇꯧꯋꯦ ꯍꯛ ꯍꯛꯆꯥꯡꯗꯣ ꯁꯦꯡꯗꯦꯕꯀꯣ
ꯀꯩꯅꯣ ꯇꯧꯕ ꯑꯗꯨꯒꯤ ꯆꯠꯄꯗꯣ ꯈꯔ ꯀꯃꯥꯏꯅ ꯍꯥꯏꯗꯣꯏꯅꯣ ꯐꯔꯛ ꯇꯥꯕ ꯍꯥꯏꯗꯤ ꯀꯩꯅꯣꯅꯤꯅꯀꯣ ꯀꯩꯕ ꯍꯥꯏꯗꯤ ꯂꯥꯏ ꯈꯨꯔꯨꯝꯗꯣꯏꯅꯦꯕ ꯑꯗꯨꯅ ꯎꯝ ꯀꯩꯅꯣ ꯇꯧꯕꯗꯣ ꯆꯪꯕꯗꯣ ꯅꯨꯡꯉꯥꯏꯇꯦꯗꯅ
ꯉꯁꯤ ꯀꯌꯥꯅꯤꯅꯣ ꯉꯁꯤ ꯀꯌꯥꯅꯤ ꯑꯣꯏꯔꯤꯅꯣꯕ ꯅꯪꯗꯣ
ꯀꯩꯅꯣ ꯅꯦꯠꯁꯤꯅ ꯇꯣꯏ ꯅꯦꯠꯁꯦ ꯌꯥꯝ ꯅꯨꯡꯉꯥꯏꯇꯦ
ꯅꯦꯠ ꯅꯨꯡꯉꯥꯏꯇꯕ ꯏꯁꯥ ꯅꯨꯡꯉꯥꯏꯇꯕ ꯅꯨꯡꯉꯥꯏꯇꯕꯅꯦ ꯍꯥꯏꯕ ꯃꯤ ꯍꯥꯏꯖꯦ ꯏꯁꯥ ꯅꯨꯡꯉꯥꯏꯇ꯭ꯔꯗꯤ ꯀꯃꯥꯏ ꯆꯠꯀꯗꯣꯏꯅꯣ ꯅꯠꯇ꯭ꯔꯥ ꯑꯗꯨꯅ
ꯅꯤꯁꯦ ꯄꯥꯛ ꯆꯠꯇꯕꯩ ꯇꯥꯏꯞꯇ ꯇꯧꯋꯦ ꯍꯥꯏꯕ ꯎꯉꯥ ꯑꯩꯖꯦ ꯉꯁꯤ ꯆꯦ ꯀꯩꯅꯣꯅꯦ ꯐꯥꯔꯁꯅꯦ ꯑꯗꯨꯅꯅꯦꯀꯣ ꯄꯨꯛꯁꯦ ꯄꯨꯛ ꯈꯨꯌꯦꯛ ꯑꯃ ꯈꯨꯌꯦꯛ ꯑꯃ ꯌꯦꯛꯄ ꯍꯥꯏꯖꯦ ꯌꯥꯝ ꯊꯤꯅ ꯌꯦꯛꯑꯦꯕ ꯍꯥꯏꯗꯤ ꯑꯩꯗꯣ ꯊꯥꯏꯅꯒꯤ ꯎꯁ ꯀꯩꯅꯣ ꯍꯥꯏꯗꯤ ꯀꯩꯅꯣꯅꯦ ꯄꯦꯔꯠ ꯇꯧꯔꯒ ꯒꯨꯂꯤ ꯆꯥꯕꯗꯣ ꯍꯥꯏꯗꯤ ꯍꯩꯅꯒꯤꯅꯤ ꯍꯥꯏꯕ
ꯍꯣꯏ ꯑꯗꯨꯕꯨꯗꯤ
ꯁꯨꯝ ꯑꯗꯨꯃꯥꯏ ꯇꯧꯔꯒ ꯍꯩꯅꯒ꯭ꯔꯗꯤ ꯀꯗꯥꯏꯗꯒꯤ ꯁꯨꯝ ꯌꯥꯔꯔꯣꯏꯌꯦ ꯆꯥꯎꯅꯣ ꯈꯥꯡꯉꯣ
ꯃꯥꯅꯦ ꯒꯨꯂꯤ ꯆꯥꯕꯗꯨ ꯂꯝ
ꯑꯩꯗꯤꯅꯦ ꯀꯩꯅꯣ ꯇꯧꯋꯦ ꯍꯥꯏꯕ ꯑꯗꯨꯝ ꯈꯥꯡꯉꯦꯕ ꯑꯗꯨꯃꯥꯏ ꯅꯥꯔꯛꯄꯖꯦ ꯈꯨꯃꯥꯍꯣꯏꯅꯖꯨ ꯑꯗꯨꯃꯥꯏꯅ ꯄꯤꯖꯗꯦ ꯄꯤꯖꯗꯦꯗꯤ ꯄꯤꯖꯗꯦꯕ ꯄꯤꯖꯗꯦꯗꯤꯅꯦ ꯍꯩꯅꯒꯤꯅꯤꯅꯅꯦ ꯈꯪꯕ꯭ꯔꯥ ꯄꯤꯖꯗꯦꯕ
ꯑꯩꯗꯤ ꯍꯥꯟꯅ ꯒꯨꯂꯤ ꯆꯥꯔꯝꯃꯦ ꯑꯍꯥꯟꯕꯗꯗꯤ ꯑꯗꯣ ꯍꯧꯖꯤꯛꯇꯤ ꯍꯩꯅꯔꯦ ꯍꯧꯖꯤꯛꯇꯤ ꯍꯩꯅꯔꯦ ꯆꯥꯗ꯭ꯔꯦꯕ ꯒꯨꯂꯤꯗꯣ ꯑꯗꯨꯝ
ꯀꯩ ꯇꯧꯔꯝꯃꯦꯕ
ꯊꯥꯏꯅꯗꯤ ꯒꯨꯂꯤ ꯆꯥꯔꯝꯃꯦꯕ ꯑꯩꯖꯨ ꯑꯍꯥꯟꯕ ꯂꯥꯛꯄꯗ ꯑꯗꯣ ꯍꯧꯖꯤꯛꯇꯤ ꯒꯨꯂꯤ ꯆꯥꯗꯕꯗꯣ ꯍꯩꯅꯔꯦ ꯍꯥꯏꯕ ꯒꯨꯂꯤ ꯆꯥꯗ꯭ꯔꯖꯨ ꯌꯥꯔꯦ ꯍꯥꯏꯕ
ꯎꯝ
ꯅꯣꯏꯃꯥ ꯍꯣꯏ ꯇꯨꯝꯒꯔꯕꯣ
ꯃꯥꯏ ꯅꯣꯛꯅꯤꯡꯕꯗ ꯁꯤꯔꯦꯗ ꯉꯁꯤꯒꯤ ꯑꯩꯈꯣꯏꯗꯤ ꯉꯁꯤ ꯑꯀꯣꯏꯕꯒ ꯆꯠꯂꯦ ꯃꯌꯥꯝ
ꯎꯝ ꯀꯩꯅꯣ ꯍꯥꯏꯅꯤ ꯒꯨꯂꯤꯁꯦ ꯒꯨꯂꯤ ꯆꯥꯕꯁꯦꯀꯣ ꯌꯥꯝꯅ ꯑꯩꯈꯣꯏ ꯑꯩꯈꯣꯏ ꯑꯣꯖꯥ ꯑꯩꯈꯣꯏ ꯀꯩꯅꯣꯒꯤ ꯁ꯭ꯀꯨꯜ ꯀꯣ ꯁ꯭ꯀꯨꯜꯒꯤ ꯑꯣꯖꯥꯒꯤ ꯅꯨꯄꯤ ꯑꯣꯖꯥꯒꯤ ꯅꯨꯄꯤ ꯑꯃꯅꯦ ꯀꯩꯅꯣ ꯇꯧꯒ꯭ꯔꯦꯕ ꯂꯩꯒꯤꯗ꯭ꯔꯦꯕ
ꯎꯝ
ꯒꯨꯂꯤ ꯍꯦꯟꯃꯟꯗꯅ ꯇꯥꯕ꯭ꯔꯥ
ꯇꯥꯏ ꯇꯥꯏ ꯀꯃꯥꯏ ꯇꯧꯔꯤꯅꯣ ꯒꯨꯂꯤ ꯆꯥꯕ ꯑꯥꯎ ꯇꯥꯏꯌꯦꯕ ꯒꯨꯂꯤ ꯆꯥꯕꯗꯣ
ꯑꯥ ꯑꯥꯁ ꯑꯩꯒꯤ ꯀꯩꯅꯣꯁꯦ ꯁꯥꯎꯟꯁꯦ ꯌꯥꯗ꯭ꯔꯦꯕ ꯅꯥ ꯇꯥꯗ꯭ꯔꯦ ꯑꯗꯨꯒꯤꯅꯤꯀꯣ ꯑꯗꯨꯝ ꯍꯥꯏꯗꯤ ꯑꯗꯨꯒ ꯀꯃꯥꯏꯅ ꯍꯥꯏꯗꯤ ꯒꯨꯂꯤ ꯆꯥꯃꯟꯕꯒꯤ ꯀꯣ ꯎꯝ ꯑꯣꯚꯔꯗꯣꯁ ꯆꯠꯄꯗꯣ ꯈꯪꯕ꯭ꯔꯥ ꯑꯣꯕꯔ ꯍꯥꯏꯗꯤ ꯒꯨꯂꯤ ꯆꯥ ꯍꯥꯏꯗꯤ ꯃꯀꯣꯛ ꯍꯥꯏꯒꯠꯄ ꯑꯣꯏꯗꯣꯏꯔꯥ ꯈꯪꯗꯦꯕ
ꯎꯝ ꯎꯝ
ꯑꯧ ꯑꯧ ꯑꯧ ꯈꯪꯕ꯭ꯔꯥ
ꯑꯗꯨ ꯀꯨꯏꯅ ꯆꯥꯕ ꯑꯣꯏꯔꯝꯅꯤ ꯈꯪꯕ꯭ꯔꯥ ꯃꯥꯅ ꯒꯨꯂꯤꯗꯣ ꯀꯨꯏꯅ ꯆꯥꯕ ꯑꯣꯏꯔꯝꯅꯦ ꯍꯥꯏꯕ
ꯀꯨꯏꯅ ꯆꯥꯕꯩ ꯑꯣꯏꯗꯣꯏꯅꯦ
ꯂꯩꯁꯥꯕꯤꯔꯣ ꯁꯤꯔꯤꯗꯣ
ꯑꯣ ꯅꯨꯡꯉꯥꯏꯇꯦꯕꯣ ꯀꯥꯡ ꯁꯦ ꯑꯩꯗꯣ ꯀꯩꯅꯣ ꯇꯧ ꯀꯩꯅꯣꯅꯦ ꯍꯥꯏꯕ ꯃꯧꯅꯦ ꯍꯥꯏꯕ ꯁꯤꯔꯤꯗꯣ ꯈꯪꯉꯕꯥ
ꯎꯝ ꯑꯗꯨꯗꯤ ꯅꯪ ꯆꯠꯂꯨꯔꯅꯨꯗ ꯍꯥꯏꯕꯗꯤ
ꯑꯗꯨꯅꯤ ꯍꯥꯏꯗꯤ ꯁꯥꯔꯗꯣ ꯑꯩꯈꯣꯏ ꯑꯣꯖꯥꯗꯣ ꯈꯪꯕ꯭ꯔꯥ ꯉꯥꯎꯔꯤꯅꯦ ꯍꯥꯏꯕ ꯉꯥꯎꯕ ꯍꯥꯏꯕꯗꯤ ꯂꯩꯗꯅꯀꯣ ꯍꯥꯏꯗꯤ ꯍꯥꯟꯅ ꯇꯧꯔꯝꯕ ꯅꯦꯆꯔꯗꯣ ꯑꯗꯨ ꯇꯧꯗ꯭ꯔꯦ ꯍꯥꯏꯕ ꯈꯪꯕ꯭ꯔꯥ ꯂꯩꯈꯤꯗꯕꯗꯒꯤ ꯑꯧ ꯑꯧ ꯑꯉꯥꯡ ꯑꯅꯤꯅꯦ ꯑꯉꯥꯡ ꯑꯅꯤ ꯑꯉꯥꯡ ꯍꯥꯏꯁꯦ ꯌꯥꯝ ꯑꯉꯥꯡꯕꯗꯤ ꯅꯠꯇꯦꯕ ꯂꯩꯁꯥꯕꯤꯅꯦꯕ ꯑꯃꯅ ꯑꯗꯨꯒꯥ ꯑꯥ ꯑꯃꯅ ꯅꯨꯄꯥ ꯑꯣꯏꯕ ꯅꯨꯄꯤꯅ ꯑꯍꯟ ꯑꯣꯏꯗꯣꯏꯅꯦꯕ
ꯑꯥ ꯅꯪ ꯋꯥꯔꯤꯁꯦ ꯀꯌꯥꯝ ꯀꯨꯏꯔꯕꯩ ꯋꯥꯔꯤꯅꯣ ꯌꯥꯝꯅ ꯀꯨꯏꯔꯕ ꯋꯥꯔꯤ ꯅꯨꯡꯉꯥꯏꯇꯦꯗ ꯌꯥꯝ ꯅꯨꯡꯉꯥꯏꯇꯦꯗ ꯑꯁꯏ ꯁꯤꯕꯕꯨ ꯀꯅꯥꯅꯣ
ꯅ ꯀꯨꯏꯔꯦ ꯍꯥꯏꯗꯤ ꯑꯩꯅ ꯀ꯭ꯂꯥꯁ ꯇꯦꯟ ꯀꯥꯔꯤꯀꯥꯟ ꯑꯣꯏꯗꯣꯏꯕ
ꯌꯥꯝ ꯀꯨꯏꯔꯦꯗ ꯑꯗꯨꯗꯤꯀꯣ ꯅꯨꯡꯉꯥꯏꯔꯗꯤ ꯎꯝ
ꯑꯣꯖꯥꯗꯣ ꯅꯨꯄꯤ ꯑꯃꯃꯨꯛ ꯊꯤꯒꯔꯦꯗꯥ ꯑꯣꯏꯗ꯭ꯔꯤꯀꯥꯟ ꯍꯥꯏꯗꯤ ꯃꯥꯏ ꯅꯨꯄꯤ ꯂꯩꯇꯕꯗꯣ
ꯑꯥ
ꯑꯗꯨ ꯑꯩꯅ ꯀ꯭ꯂꯥꯁ ꯀꯌꯥꯅꯣ ꯅꯥꯏꯟ ꯀꯥꯔꯤꯀꯥꯟꯅꯦꯕ
ꯑꯥ
ꯇꯦꯟ ꯀꯥꯕ ꯃꯌꯥꯏ ꯆꯟꯕ ꯁ꯭ꯋꯥꯏꯖꯩ
ꯑꯗꯨ ꯃꯣꯏꯗꯤ ꯅꯨꯄꯤ ꯑꯅꯧꯕꯗꯨꯗꯤ ꯃꯥꯗꯤ ꯃꯆꯥ ꯌꯥꯎꯕ꯭ꯔꯥ
ꯑꯥ ꯅꯨꯄꯤ ꯍꯥꯏꯗꯤ ꯑꯥ ꯀꯨꯏꯔꯦ ꯑꯗꯨ ꯅꯨꯡꯉꯥꯏꯇꯦꯕ ꯃꯥꯗꯤ
ꯅꯨꯄꯤꯗꯨꯗꯤ ꯍꯥꯟꯅ ꯅꯨꯄꯤꯗꯨꯗꯤ ꯃꯆꯥ ꯌꯥꯎꯗ ꯃꯥꯜꯂꯦ ꯈꯪꯗꯦꯉꯣ ꯅꯨꯄꯤꯗꯨꯒꯤꯗꯤ ꯃꯔꯝꯗꯣ ꯈꯪꯗꯦꯕꯀꯣ ꯑꯗꯣ ꯈꯪꯗꯦ ꯎꯝ ꯅꯨꯄꯥꯗꯣ ꯑꯣꯖꯥ ꯅꯨꯄꯥꯗꯣ ꯑꯗꯣ ꯑꯣꯖꯥ ꯅꯨꯄꯥꯗꯣ ꯍꯟꯕ ꯃꯥꯏ ꯅꯨꯄꯤ ꯂꯩꯒꯗ ꯉꯥꯎꯕ꯭ꯔꯥꯧꯔ ꯃꯤꯉꯣꯟꯗꯒ ꯐꯨ ꯐꯨꯏ ꯍꯥꯏꯕ
ꯀꯩ ꯁꯕꯖꯦꯛꯀꯤ ꯑꯣꯖꯥꯅꯣ ꯅꯣꯏ ꯑꯣꯖꯥꯗꯨꯕꯣ
ꯑꯣꯖꯥꯁꯦ ꯀꯩꯅꯣꯅꯦ ꯁꯥꯏꯟꯁ ꯀꯩꯅꯣ ꯂꯧꯕ ꯁꯥꯏꯟꯁꯀꯤ ꯐꯤꯖꯤꯛꯁ ꯂꯧꯕ
ꯑꯣ ꯅꯣꯏ ꯍꯥꯏ ꯁ꯭ꯀꯨꯜꯒꯤ ꯑꯣꯖꯥꯅꯦꯕ ꯅꯠꯇꯔꯥ
ꯑꯧ ꯑꯧ ꯑꯧ ꯑꯧ ꯁ꯭ꯀꯨꯜꯒꯤꯗ ꯍꯥꯏ ꯁ꯭ꯀꯨꯜꯒꯤ ꯍꯥꯏ ꯁ꯭ꯀꯨꯜꯒꯤꯅꯤ
ꯅꯨꯡꯉꯥꯏꯇꯦꯗ
ꯑꯁ ꯈꯪꯗꯦꯗ ꯇꯧꯔꯤꯁꯦ ꯑꯗꯣ ꯕꯣꯜ ꯌꯦꯡꯉꯣꯏꯗ꯭ꯔꯣ
ꯕꯣꯜ ꯌꯦꯡꯉꯣꯏ
ꯆꯥꯎꯔꯑꯦ ꯃꯆꯥꯁꯤꯡꯗꯣ
ꯐꯣꯟꯗ ꯌꯦꯡꯉꯣꯏꯌꯦ
ꯑꯧ ꯕꯣꯜꯁꯦ ꯀꯩꯅꯣ ꯇꯔꯥꯏꯟ ꯇꯔꯥꯅꯤꯊꯣꯏ ꯃꯈꯥꯏ
ꯍꯣꯏꯅꯦ ꯄꯨ ꯑ ꯊꯦꯡꯉꯅꯤ
ꯍꯥꯏꯗꯤ ꯇꯨꯝꯃꯗꯕꯅꯤ
ꯑꯔꯖꯦꯟꯇꯤꯅꯥꯅ ꯀꯥꯔꯗꯤ ꯌꯥꯔꯦ ꯑꯔꯖꯦꯟꯇꯤꯅꯥꯅ ꯀꯥꯔꯌꯥꯦ
ꯑꯗꯣ ꯉꯁꯤꯁꯦ ꯀꯅꯥ ꯀꯅꯥ ꯂꯩꯒꯦ ꯍꯥꯏꯁꯤꯕ
ꯉꯁꯤꯔꯣ ꯏꯪꯂꯦꯟꯒꯅꯦ ꯏꯪꯂꯦꯟꯒ ꯑꯥꯔꯖꯦꯟꯇꯤꯅꯥꯒ ꯂꯩꯌꯦ ꯉꯁꯤꯁꯦ
ꯑꯧ ꯑ ꯑꯅꯤꯗꯣ ꯂꯩꯕ
ꯑꯗꯣ ꯀꯅꯥꯅ ꯀꯥꯗꯣꯏ ꯃꯥꯟꯒꯦ
ꯌꯦꯡ ꯀꯩꯅꯣ ꯇꯧꯕ ꯎꯝ ꯌꯦꯡꯗꯤ ꯌꯦꯡꯅꯤꯡꯉꯦꯕ ꯑꯗꯣ ꯀꯩꯅꯣꯗꯣ ꯄꯨꯡꯗꯣ ꯌꯥꯗꯧ ꯃꯥꯟꯗꯦꯕ ꯍꯥꯏꯗꯤ ꯊꯦꯡꯕꯅꯤꯅ
ꯕꯣꯜ ꯂꯣꯏꯕꯗꯅꯦ ꯑꯅꯤ ꯄꯨꯡ ꯑꯍꯨꯝ ꯇꯥꯔ ꯎꯝ ꯕꯣꯜ ꯂꯣꯏꯕꯗ ꯄꯨꯡ ꯑꯍꯨꯝ ꯇꯥꯔꯅꯦꯕ
ꯑꯧ ꯑꯍꯨꯝ ꯇꯥꯗꯧ ꯃꯥꯜꯂꯦ ꯑꯍꯨꯝ ꯇꯥꯗꯧ ꯃꯥꯜꯂꯦ ꯃꯤꯅꯀꯣ ꯑꯥ ꯅꯨꯡꯉꯥꯏꯗꯣꯏꯅꯦ ꯍꯦ ꯀꯥꯏꯅꯒ ꯍꯪꯉꯛꯇꯣꯏꯅꯦ
ꯃꯤꯌꯥꯝ ꯃꯤꯌꯥꯝ ꯂꯥꯡꯅꯕꯅꯦ ꯕꯣꯟꯒꯤꯅꯦ
ꯑꯗꯨꯅꯦ ꯅꯣꯡꯉꯥꯜꯁꯨ ꯅꯣꯡꯉꯥꯅꯤ ꯈꯪꯗꯦꯗ ꯑꯧ ꯑꯗꯣ ꯊꯥꯏꯅꯗꯤ ꯍꯣꯜꯗ ꯀꯥ ꯍꯣꯜ ꯍꯥꯏꯕꯗꯤ ꯂꯩꯗꯅ ꯑꯥ ꯂꯩꯀꯥꯏꯒꯤ ꯍꯣꯜꯗꯣ
ꯎꯝ ꯏꯁꯀ꯭ꯔꯤꯟ ꯈꯜꯂꯒ ꯀꯥꯞꯄꯗꯣ
ꯍꯣꯜꯇ ꯀꯥꯞꯄꯗꯣ ꯅꯨꯡꯉꯥꯏꯕꯅꯦ
ꯏꯁꯀꯤꯟ ꯈꯜꯂꯒ ꯀꯥꯞꯄꯗ ꯃꯥꯅꯦ ꯃꯥꯅꯦ ꯄꯨꯂꯞ ꯄꯟꯕꯗꯣ ꯂꯥꯡꯕꯗꯣ ꯂꯥꯎꯔꯒ ꯇꯧꯕꯗꯣ ꯅꯨꯡꯉꯥꯏꯕꯅꯦ
ꯑꯧ ꯑꯧ ꯑꯧ ꯑꯧ ꯂꯥꯡꯕꯗꯣ ꯂꯥꯡꯕꯗꯣ
ꯎꯝ ꯍꯣ ꯐꯣ ꯑ ꯍꯣ ꯐꯔꯦ ꯐꯔꯦ ꯊꯝꯃꯒꯀꯣ ꯐꯖꯅ ꯄꯣꯊꯥꯔꯑꯣ